ꯍꯜꯂꯣ
ꯑꯗꯣ ꯑꯣꯗꯤꯕꯜ ꯑꯣꯏꯕꯤꯕ꯭ꯔꯥ
ꯍꯜꯂꯣ
ꯑꯥ ꯑꯥ ꯑꯥ ꯇꯥ ꯇꯖꯔꯦ
ꯑꯣ ꯇꯥꯏꯦ ꯇꯥꯏꯔꯦ
ꯑ
ꯆꯥꯏꯁꯤꯡ ꯆꯥꯏ
ꯀꯩꯅꯣ ꯍꯧꯖꯤꯛ ꯆꯥꯛ ꯆꯥꯕꯤꯔꯕ꯭ꯔꯣ
ꯑꯩ ꯆꯥꯛ ꯆꯥꯗ꯭ꯔꯤꯌꯦ ꯊꯕꯛ ꯆꯠꯂꯝꯗꯥꯏꯒꯤ ꯍꯧꯖꯤꯛ ꯉꯥꯏꯍꯥꯛ ꯂꯩꯔ ꯆꯥꯔꯅꯤ ꯑꯌꯨꯛꯇꯗꯤ ꯀꯩ ꯀꯩ ꯆꯥꯁꯟꯕꯅꯤꯅ ꯆꯥꯛꯁꯦ ꯑꯩꯈꯣꯏꯒꯤ ꯄꯥꯛ ꯆꯥꯅꯤꯡꯗꯦꯕꯀꯣ ꯑꯗꯨꯅ ꯍꯣꯔꯦꯟ ꯅꯨꯡꯊꯤꯟ ꯑꯥꯗ ꯑꯃꯨꯛ ꯆꯥꯕ ꯊꯕꯛ ꯃꯐꯝꯗ ꯆꯥꯕ
ꯍꯣꯏ
ꯇꯤꯐꯤꯟ ꯑꯣꯏꯅ ꯄꯨꯔ ꯆꯠꯂꯦꯕ ꯆꯥꯅꯕ
ꯑꯥ
ꯁꯣꯝꯗꯤ ꯆꯥꯕꯤꯔꯕꯣ
ꯆꯥꯖꯗꯔ꯭ꯤ ꯀꯩꯅꯣ ꯇꯧꯕ ꯍꯧꯖꯤꯛ ꯕ꯭ꯔꯦꯛꯐꯥꯁꯄꯨꯗꯤ ꯆꯥꯔꯦ ꯑꯗꯨꯝ ꯆꯥꯛꯀꯗꯤ ꯈꯔ ꯃꯇꯝ ꯋꯥꯠꯂꯤ
ꯑ
ꯀꯩꯅꯣ ꯉꯔꯥꯡꯗꯤ ꯀꯩ ꯊꯨꯡꯕ ꯆꯥꯕꯤꯔꯦ
ꯉꯔꯥꯡꯁꯦ ꯑꯩꯈꯣꯏ ꯀꯥꯡꯁꯣꯏꯅꯤꯗ ꯀꯥꯡꯁꯣꯏꯒ ꯀꯥꯡꯉꯧꯒ ꯆꯥꯔꯦ
ꯀꯥꯡꯁꯣꯏꯒ ꯀꯥꯡꯍꯧꯒ ꯑꯩꯈꯣꯏꯒꯤꯁꯨ ꯀꯥꯡꯁꯨ ꯇꯧꯔꯦ ꯑꯗꯨꯒ ꯀꯩꯅꯣꯒ ꯌꯦꯔꯨꯝ ꯑꯃ ꯍꯧꯔꯦ ꯑꯗꯨꯃꯥꯏꯅ
ꯑꯗꯣ ꯍꯧꯖꯤꯛꯇꯤ ꯕ꯭ꯔꯦꯛꯐꯥꯁ ꯍꯥꯏꯔꯒ ꯇꯟꯒꯨꯝꯕ ꯀꯩꯀꯩ ꯃꯌꯥꯝ ꯆꯥꯅꯔꯦꯗꯅꯀꯣ ꯊꯥꯏꯅ ꯑꯩꯈꯣꯏꯒꯤ ꯊꯥꯏꯅ ꯑꯩꯈꯣꯏ ꯈꯪꯍꯧꯕ꯭ꯔꯗꯤ ꯈꯪꯗ꯭ꯔꯦꯕꯀꯣ ꯑꯗꯣ ꯊꯥꯏꯅ ꯑꯩꯈꯣꯏꯒꯤ ꯆꯥꯛꯁꯦ ꯑꯔꯦꯝꯕꯗꯣ ꯑꯩꯈꯣꯏꯒꯤ ꯑꯌꯨꯛꯇ ꯆꯔꯥ ꯋꯥꯟꯕꯗꯨꯣ ꯅꯤꯡꯁꯤꯡꯉꯕ
ꯍꯣꯏ ꯍꯣꯏ ꯍꯣꯏ
ꯑꯥ ꯑꯗꯨꯅ ꯊꯥꯏꯅꯉꯩ ꯑꯩ ꯑꯍꯟꯈꯩꯁꯤꯅ ꯀꯜꯂꯤꯁꯦ ꯑꯗꯨꯒꯤ ꯑꯣꯏꯕꯖꯥꯠꯅꯤ ꯍꯧꯖꯤꯛꯁꯤꯅ ꯑꯃꯨꯛ ꯇꯟꯒꯨꯝꯕ ꯊꯥꯎ ꯊꯨꯝꯁꯦ ꯑꯗꯨꯝ ꯂꯧꯅꯔꯒ ꯍꯣꯇꯦꯜꯗ ꯆꯍꯤ ꯂꯧꯔ ꯆꯥꯔꯦꯗꯅꯀꯣ ꯑꯗꯣ ꯊꯥꯏꯗꯤ ꯆꯔꯥꯎ ꯋꯥꯠꯂꯝꯃꯦꯕ
ꯑꯥ ꯑꯥ ꯆꯩꯔꯥꯎ ꯋꯥꯟꯕꯒꯤ ꯍꯦꯕꯤꯠꯁꯦ ꯑꯗꯨꯝ ꯍꯥꯟꯅꯗꯒꯤ ꯑꯗꯨꯝ ꯄꯥꯝꯕ꯭ꯔꯥ ꯑꯩꯗꯤ ꯀꯌꯥ ꯍꯥꯏꯗꯤ ꯇꯔꯥ ꯋꯥꯟꯕꯁꯦ ꯈꯔ ꯄꯥꯝꯗꯕ ꯍꯥꯏꯇꯥꯔꯦ ꯆꯥꯛꯀꯨꯝꯕꯗꯣ ꯍꯦꯟꯅ ꯑꯃꯨꯛ ꯅꯨꯡꯇꯤꯒꯤ ꯑꯅꯤꯔꯛ ꯆꯥꯔꯒꯗꯤ ꯑꯗ ꯍꯦꯟꯅ ꯑꯍꯨꯝꯔꯛ ꯃꯔꯤꯔꯛ ꯆꯥꯕꯗꯣ ꯀꯌꯥ ꯍꯩꯅꯗ꯭ꯔꯦ
ꯍꯣꯏ ꯑꯩꯒꯤ ꯑꯣꯏꯅꯗꯤ ꯌꯥꯝꯅ ꯑꯩꯈꯣꯏꯗꯤ ꯀꯣꯟ ꯍꯧꯖꯤꯛꯇꯤ ꯌꯥꯝ ꯌꯥꯝꯅ ꯆꯥꯕꯗꯤ ꯑꯃꯨꯛ ꯉꯝꯗꯕꯀꯣ ꯃꯆꯖꯤꯠ ꯃꯆꯤꯠ ꯃꯆꯤꯠ ꯆꯥꯕꯗꯣ ꯍꯥꯏꯗꯤ ꯑꯌꯨꯛꯀꯤ ꯈꯔ ꯆꯥꯔꯒ ꯑꯗꯨꯗꯒꯤ ꯅꯨꯡꯊꯤꯟ ꯈꯔ ꯆꯥꯔꯒ ꯑꯗꯨꯝ ꯑꯗꯩ ꯅꯨꯡꯗꯥꯡꯃꯨꯛ ꯆꯥꯕꯗꯨꯅ ꯑꯍꯨꯝꯂꯛꯄꯨꯗꯤ ꯑꯍꯨꯝꯂꯛ ꯃꯐꯨ ꯇꯨꯤ ꯑꯗꯨꯝ ꯆ ꯉꯝꯅꯤꯗ ꯍꯥꯏꯗꯤ ꯃꯆꯤꯦꯠ ꯃꯆꯦꯠ ꯃꯆꯦꯠ ꯆꯥꯕ ꯍꯥꯏꯇꯥꯔꯦ ꯍꯥꯏꯗꯤ ꯑꯃꯨꯛꯇ ꯄꯨꯜꯂꯞ ꯆꯥꯥꯁꯟꯗꯕꯤ ꯑꯗꯨꯅ ꯑꯗꯨꯝ ꯆꯔꯥ ꯋꯥꯟꯥꯟꯕꯁꯨ ꯊꯣꯛꯑꯦꯗꯅ ꯑꯗꯨꯝ ꯀꯣ
ꯀꯩꯅꯣ ꯑꯗꯨꯗꯤ ꯆꯔꯥ ꯊꯕꯛꯀꯨꯝꯕ ꯆꯠꯄꯗꯗꯤ ꯑꯗꯨꯝ ꯀꯃꯥꯏꯅ ꯇꯧ ꯍ
ꯊꯕꯛ ꯆꯠꯄ ꯍꯥꯏꯁꯦ ꯊꯕꯛ ꯆꯠꯂꯒꯗꯤ ꯑꯌꯨꯛꯀꯤꯗ ꯑꯌꯨꯛꯀꯤ ꯆꯥꯐꯝ ꯊꯣꯛꯄ ꯈꯔ ꯆꯥꯔꯅꯤ ꯕ꯭ꯔꯦꯛꯐꯥꯁꯇꯣ
ꯑꯥ
ꯑꯗꯨꯗꯒꯤ ꯊꯕꯛꯐꯝꯗ ꯄꯨꯔꯦꯗꯅꯀꯣ ꯆꯥꯛꯁꯦ ꯇꯤꯐꯤꯟꯒꯨꯝꯕꯗ ꯄꯨꯔꯥ ꯆꯠꯄ ꯑꯃ ꯑꯗꯨꯗꯒꯤ ꯑꯗꯨꯃꯥꯏꯅ ꯇꯧꯔꯒ ꯆꯥꯔꯅꯤ ꯑꯗꯨꯗꯒꯤ ꯍꯜꯂꯛꯑꯒ ꯑꯃꯨꯛ ꯍꯜꯂꯛꯑꯒ ꯅꯨꯡꯗꯥꯡꯏꯔꯝꯒꯤꯗꯨꯗꯤ ꯑꯗꯨꯝ ꯆꯥ ꯊꯛꯄꯗ ꯀꯩꯅꯣꯝꯃ ꯑꯗꯨꯝ ꯆꯥꯔꯅꯤꯗ ꯑꯗꯨ
ꯎꯝ ꯎꯝ ꯎꯝ ꯍꯣꯏ
ꯍꯪꯗꯤꯦ ꯏꯁꯥꯒꯤ ꯑꯣꯏꯅ ꯆꯥꯕ ꯊꯛꯄꯁꯨ ꯈꯔ ꯄꯥꯝꯖꯕ ꯍꯥꯏꯇꯥꯔꯦ
ꯑꯥ
ꯆꯥꯛꯅꯤꯒ ꯍꯥꯏꯕꯗꯣ
ꯍꯣꯏ ꯍꯣꯏ ꯍꯣꯏ
ꯑꯗꯨꯅ ꯑꯇꯣꯞꯄ ꯑꯆꯣꯏ ꯑꯄꯥꯗꯤ ꯀꯌꯥ ꯆꯥꯗꯦꯕꯀꯣ ꯆꯥꯛꯀꯨꯝꯕ ꯑꯃꯒꯨꯝꯕꯗ ꯑꯣꯏꯅ ꯑꯅꯝꯕꯒꯤ ꯆꯥꯕꯗꯣ ꯌꯦꯟꯖꯥꯡꯒꯨꯝꯕ ꯆꯥꯛꯀꯨꯝꯕ ꯑꯗꯨꯝ ꯄꯥꯝꯖꯕꯗꯣ ꯑꯗꯨ ꯑꯣꯏꯕ ꯑꯩꯁꯦ ꯆꯥꯏꯅꯦ ꯅꯪ ꯌꯥꯝ ꯆꯥꯁꯟꯕꯁꯨ ꯑꯃꯨꯛ ꯐꯄꯣꯠꯇꯦꯕꯀꯣ
ꯍꯣꯏ
ꯑꯗꯨꯅ ꯍꯧꯖꯤꯛꯇꯤ ꯃꯁꯥ ꯀ ꯍꯥꯏꯗꯤ ꯃꯤ ꯃꯌꯥꯝꯁꯦ ꯂꯣꯏꯅ ꯃꯁꯥ ꯂꯣꯏ ꯆꯥꯎꯈꯠꯅꯔꯦꯗꯅꯀꯣ ꯍꯥꯏꯗꯤ ꯆꯥꯔꯤꯕ ꯊꯥꯎ ꯊꯨꯝ ꯆꯥꯔꯤꯕ ꯑꯗꯨꯗꯒꯤ ꯂꯩꯔꯤꯕ ꯑꯩꯈꯣꯏ ꯆꯤꯟꯖꯥꯛꯁꯤꯅ ꯍꯥꯏꯇꯥꯔꯦꯀꯣ
ꯑꯗꯨ ꯍꯧꯖꯤꯛꯀꯥꯟꯒꯤꯕꯨꯗꯤ ꯈꯪꯗꯦ ꯋꯤꯟꯇꯔꯒꯨꯝꯕꯗꯅ ꯍꯦꯟꯅ ꯊꯥꯎ ꯊꯨꯝꯁꯦ ꯍꯦꯟꯅ ꯆꯥꯕꯗꯤ ꯉꯝꯕ ꯃꯥꯜꯂꯦ ꯍꯥꯏꯗꯤ ꯍꯧꯖꯤꯛꯅ ꯍꯦꯟꯅ ꯃꯅꯥ ꯃꯁꯤꯡꯒꯨꯝꯕ ꯀꯥꯡꯁꯣꯏꯒꯨꯝꯕꯅ ꯍꯦꯟꯅ ꯆꯥꯅꯤꯡꯕ ꯃꯥꯜꯂꯦ ꯍꯥꯏꯗꯤ ꯁꯥꯁꯨ ꯁꯥꯕꯒ ꯀꯣ
ꯎꯝ ꯁꯥꯔꯕꯅꯤꯅ ꯑꯆꯝꯕꯗꯣ ꯄꯥꯝꯃꯛꯏꯗꯅꯀꯣ ꯊꯥꯎ ꯊꯨꯝꯅꯁꯤꯅꯀꯣ ꯑꯗꯨ ꯀꯨꯏꯅ ꯑꯗꯨꯗꯒꯤ ꯍꯦꯟꯅ ꯍꯦꯟꯅ ꯅꯣꯏꯈꯠꯄ ꯇꯥꯏꯃꯤꯡ ꯁꯤꯁꯨ ꯑꯩꯈꯣꯏꯒꯤ ꯀ꯭ꯋꯤꯟꯇꯔꯗꯅꯦꯕ
ꯍꯣꯏ ꯍꯣꯏ ꯍꯣꯏ
ꯑꯗꯣ ꯋꯤꯟꯇꯔꯗꯅ ꯍꯦꯟꯅ ꯅꯣꯏꯈꯠꯄꯅꯤꯅ ꯍꯥꯏꯗꯤ ꯋꯤꯟꯇꯔꯗꯅ ꯑꯩꯈꯣꯏꯒꯤ ꯊꯥꯎꯒꯨꯝꯕ ꯃꯒꯨꯝꯕꯁꯦ ꯁꯨꯝ ꯌꯥꯝꯅ ꯍꯥꯎꯕꯅꯦꯕ ꯑꯗꯨ ꯆꯥꯅꯤꯡꯕꯗꯣ ꯊꯥꯎ ꯊꯨꯝꯁꯥꯒꯨꯝꯕ ꯑꯃꯒꯨꯝꯕꯁꯦ ꯍꯦꯟꯅ ꯋꯤꯟꯇꯔꯗꯅꯗꯤ ꯆꯥꯅꯤꯡꯕꯗꯣ ꯄꯣꯛꯄꯅꯦꯕ
ꯎꯝ ꯁꯥꯒꯨꯝꯕꯗꯨꯗꯤ ꯀꯩꯅ ꯍꯦꯟꯅ ꯄꯥꯝꯅ ꯆꯥꯕꯤꯒꯦ
ꯁꯥꯁꯦ ꯀꯩ ꯀꯩ ꯍꯥꯏꯗꯣꯏꯅꯣ ꯏꯆꯝ ꯆꯝꯕ ꯑꯗꯨꯝ ꯆꯤꯛꯀꯟ ꯃꯉꯥꯏꯔꯒ ꯍꯥꯏꯗꯤ ꯍꯣꯏ ꯁꯥ ꯑꯆꯧꯕꯕꯨꯗꯤ ꯄꯣꯛꯀꯨꯝꯕ ꯑꯃꯒꯨꯝꯕꯗꯤ ꯍꯣꯏ ꯅꯣꯡ ꯐꯥꯗꯣꯛ ꯑꯦ ꯆꯥꯏꯀꯣ ꯑꯗꯨꯒ ꯑꯅꯝꯕꯅ ꯑꯗꯨꯝ ꯆꯤꯛꯀꯟ ꯀꯌꯥꯝ ꯑꯍꯦꯟꯕ ꯆꯥꯕꯅꯤꯒꯦ ꯄꯣꯛꯀꯨꯝꯕꯁꯨ ꯑꯗꯨꯝ ꯆꯥꯛ ꯆꯥꯕꯕꯨꯗꯤ ꯑꯗꯣ ꯍꯥꯏꯗꯤ ꯑꯅꯝꯕꯅ ꯑꯗꯨꯝ ꯀꯃꯟ ꯑꯣꯏꯅ ꯆꯤꯛꯀꯟꯁꯤꯅ ꯑꯗꯨꯝ ꯆꯥꯏꯌꯦ ꯑꯗꯣ ꯑꯗꯨ ꯏꯁꯥꯒꯤꯗꯨ ꯂꯣꯏꯖꯩꯑꯕꯀꯣ ꯏꯁꯥꯒꯤꯁꯨ ꯂꯣꯏꯖꯕꯅꯤꯅ ꯑꯗꯨꯝ ꯑꯗꯨꯖꯅ ꯂꯣꯏꯖꯔꯒ ꯑꯗꯨꯝ ꯏꯁꯥꯒꯤ ꯇꯧꯔꯒ ꯑꯗꯨꯝ ꯍꯥꯏꯗꯤ ꯍꯥꯎꯅ ꯑꯗꯨꯝ ꯆꯥꯖꯕꯗꯣ ꯕꯣꯏꯂꯔꯒꯨꯝꯕ ꯑꯃꯒꯨꯝꯕꯗꯤ ꯀꯌꯥ ꯇꯧ ꯑꯣꯦ ꯑꯗꯨꯝ ꯐꯗꯣꯛ ꯆꯥꯕ ꯌꯥꯎꯋꯦ ꯃꯣꯏꯗꯨ ꯑꯗꯣ ꯏꯁꯥꯒꯤ ꯂꯣꯏꯖꯕꯅꯤ ꯑꯗꯨꯝ ꯑꯗꯨꯝ ꯆꯥꯕꯗꯣ
ꯍꯣꯏ ꯑꯗꯨꯅꯕꯨꯗꯤ ꯍꯥꯏꯗꯤ ꯕꯣꯏꯂꯔꯒꯨꯝꯕꯗꯨꯗꯤ ꯈꯪꯗꯦ ꯑꯩꯈꯣꯏꯗꯤ ꯂꯣꯏ ꯑꯣꯏ꯭ꯔꯕꯅꯤꯅ ꯑꯗꯨ ꯑꯔꯩꯕꯗꯣ ꯑꯗꯨ ꯉꯥꯏ ꯅꯤꯗꯅ ꯆꯥꯔꯤꯗꯣ ꯐꯕ
ꯎ ꯃꯥꯅꯦ ꯑꯅꯝꯕ ꯀꯃꯟ ꯑꯗꯨꯅꯤ ꯀꯩꯅꯣ ꯃꯌꯥꯝꯅ ꯍꯥꯏꯗꯤ ꯂꯣꯏꯅꯕ ꯍꯥꯏ ꯍꯥꯏꯗꯤ ꯃꯌꯥꯝꯗꯒꯤꯗꯒꯤ ꯑꯗꯨꯝ ꯋꯥ ꯑꯗꯨꯝ ꯆꯠꯂꯒ ꯑꯗꯨꯝ ꯂꯩꯔꯨꯔꯒ ꯀꯛꯍꯜꯂꯒ ꯑꯗꯨ ꯆꯥꯕ ꯉꯥꯛꯇꯅꯦꯕ ꯑꯅꯝꯕꯅ ꯇꯧꯅꯩꯁꯦ ꯑꯣ ꯈꯔ ꯂꯣꯏꯕ ꯀꯥꯡꯕꯨ ꯈꯔꯅ ꯁꯨꯝ ꯑꯩꯈꯣꯏꯒꯨꯝꯕꯅ ꯁꯨꯝ ꯂꯣꯏꯕꯅꯤꯅ ꯑꯗꯨꯝ ꯂꯣꯏꯕꯗ ꯑꯗꯨꯝ ꯁꯠꯇꯣꯛꯑꯒ ꯑꯗꯨꯝ ꯆꯥꯅꯤꯡꯕ ꯃꯇꯝꯗ ꯆꯥꯕ ꯐꯪꯕꯩ ꯋꯥꯅꯦꯕ ꯑꯗꯨ ꯃꯤ ꯈꯨꯗꯤꯡꯃꯛꯀꯤꯗꯤ ꯅꯠꯇꯦ ꯑꯗꯨꯅꯗꯣ
ꯑꯗꯨꯗꯤ ꯄ꯭ꯔꯣꯇꯤꯟꯒꯤꯗꯤ ꯋꯥꯠꯇ꯭ꯔꯦ ꯍꯥꯏꯗꯤ ꯌꯦꯔꯨꯝꯁꯨ ꯑꯗꯨꯝ ꯄꯣꯛꯑꯝꯃꯅꯤ
ꯑꯗꯨꯗ ꯍꯟꯗꯛꯁꯦ ꯑꯩꯁꯦ ꯑꯗꯨꯝ ꯁꯨꯝꯕꯒꯤ ꯄꯣꯜꯇ꯭ꯔꯤꯒꯤꯁꯦ ꯑꯩ ꯑꯗꯨ ꯃꯔꯨꯝ ꯀꯣꯛꯄꯤꯗꯣ ꯍꯟꯗꯛ ꯆꯥꯃꯔꯤꯒ ꯌꯥꯡꯈꯩ ꯂꯣꯏꯕꯗꯣ
ꯑꯣ
ꯆꯝꯔꯤ ꯌꯥꯡꯈꯩ ꯂꯣꯏꯕꯁꯦ ꯍꯟꯗꯛꯀꯤ ꯂꯥꯏꯅꯥ ꯂꯥꯛꯈꯤꯗꯅꯀꯣ
ꯎꯝ ꯎꯝ ꯎꯝ ꯍꯟꯗꯛ ꯌꯦꯟ ꯂꯥꯛꯑꯦꯅ ꯑꯩꯈꯣꯏꯁꯨ ꯎꯝ ꯃꯔꯛ ꯑꯃ ꯆꯥꯔꯨꯗ꯭ꯔꯕꯅꯦ ꯄꯥꯈꯠꯄꯣꯏ ꯀꯩꯕꯣꯏ ꯑꯗꯨ ꯁꯣꯝꯒꯤꯁꯨ ꯌꯦꯟ ꯂꯣꯏ ꯁꯤꯈꯤꯕ꯭ꯔꯥ
ꯑꯗꯣ ꯍꯟꯇꯛ ꯂꯣꯏ ꯇꯨꯔꯦ ꯍꯟꯗꯛ ꯂꯣꯏꯅ ꯁꯤꯕꯅꯦꯕꯀꯣ ꯑꯗꯣ ꯈꯔ ꯑꯃꯗꯤ ꯌꯣꯜꯍꯧꯋꯦ ꯑꯗꯨꯗꯒꯤ ꯍꯣꯏ ꯑꯗꯨ ꯂꯩꯔꯤꯀꯥꯟꯒꯤ ꯌꯦꯔꯨꯝꯗꯤ ꯍꯥꯏꯗꯤ ꯑꯇꯣꯞꯄꯗꯁꯨ ꯊꯥꯔꯒ ꯌꯣꯜꯂꯒ ꯂꯩꯀꯥꯏ ꯃꯌꯥꯝꯅꯁꯨ ꯑꯗꯨꯝ ꯄꯥꯝꯅꯕꯅꯤꯅ ꯂꯩ ꯀꯥꯏ ꯍꯧꯖꯤꯛꯀꯥꯟꯗꯤ ꯍꯥꯏꯗꯤ ꯌꯨꯝꯊꯣꯡ ꯈꯨꯗꯤꯡꯒꯤ ꯌꯦꯨꯔꯨꯝ ꯆꯥꯟꯅꯗꯕ ꯌꯥꯎꯗ꯭ꯔꯦꯕ
ꯃꯥꯅꯦ ꯄ꯭ꯔꯣꯇꯤꯟ ꯖꯤꯝꯁꯨ ꯆꯠꯅꯔꯦ ꯃꯤ ꯑꯌꯥꯝ ꯅ ꯑꯗꯒꯤ ꯄ꯭ꯔꯣꯇꯤꯟꯒꯤ ꯀꯩꯅꯣ ꯑꯦꯋꯦꯌꯔ ꯑꯣꯏꯔꯛꯄꯗꯣ ꯃꯤꯗꯣ ꯍꯦꯟꯅ ꯄ꯭ꯔꯣꯇꯤꯟ ꯌꯥꯎꯗ꯭ꯔꯗꯤ ꯀꯩꯅꯣ ꯇꯧꯕ ꯌꯥꯔꯔꯣꯏꯕ
ꯃꯥꯅꯦ ꯃꯥꯅꯦ ꯑꯗꯨꯅ ꯑꯗꯨꯃꯥꯏꯅ ꯑꯃꯨꯛ ꯇꯧꯔꯒ ꯍꯟꯗꯛꯁꯦ ꯂꯣꯏ ꯇꯨꯕꯗꯒꯤ ꯒꯤ ꯍꯟꯗꯛꯇꯤ ꯋꯥꯠꯂꯦ ꯑꯗꯨꯗꯒꯤ ꯑꯩꯅ ꯑꯗꯨꯝ ꯂꯣꯏꯔꯤꯀꯥꯟꯗꯨꯗꯗꯤ ꯑꯗꯨꯝ ꯊꯥꯏꯅꯉꯥꯏꯗꯒꯤ ꯇꯦꯟ ꯑꯃꯥ ꯆꯍꯤ ꯇꯔꯥ ꯇꯔꯥꯅꯤꯊꯣꯏꯃꯨꯛ ꯁꯨꯔꯛꯑꯦ ꯑꯩꯅ ꯁꯨꯃꯥꯏꯅ ꯌꯦꯡꯒꯦ ꯀꯩ ꯀꯩ ꯂꯣꯏ ꯈꯠꯂꯛꯏꯁꯦ ꯑꯗꯩ ꯏꯁꯥꯒꯤ ꯈꯔꯒ ꯄꯥꯝꯖꯕꯒ ꯑꯥ ꯑꯗꯣ ꯍꯟꯗꯛꯁꯦ ꯄꯨꯜꯂꯞ ꯍꯟꯗꯛꯁꯦ ꯄꯨꯂꯞ ꯆꯥꯝꯔꯤ ꯌꯥꯡꯈꯩꯖꯦ ꯆꯥꯝꯃꯔꯤ ꯌꯥꯡꯈꯩꯖꯦ ꯄꯨꯂꯞ ꯇꯨꯕꯅꯦꯕ ꯑꯗꯣ ꯈꯔ ꯌꯣꯟꯕ ꯌꯣꯟꯕꯁꯦ ꯌꯥꯝ ꯌꯣꯜꯍꯧꯗꯦ ꯐꯣꯔꯇꯤ ꯐꯤꯐꯇꯤ ꯃꯨꯛꯇꯪ ꯌꯣꯜꯍꯧꯋꯦ꯫
ꯎꯝ
ꯑꯗꯨꯒ ꯑꯇꯩꯒꯩꯗꯨꯗ ꯂꯣꯏ ꯅꯥꯔ ꯅꯥꯕꯅꯤꯅ ꯑꯩꯅꯁꯨ ꯅꯥꯔꯒ ꯄꯣꯠꯇꯣ ꯌꯣꯟꯊꯣꯛꯈꯤꯕꯗꯤ ꯌꯥꯏꯕ ꯑꯗꯣ ꯏꯁꯥꯅꯁꯨ ꯅꯨꯡꯉꯥꯏꯖꯗꯕꯗꯣ ꯑꯦ ꯁꯨꯃꯥꯏꯅ ꯅꯥꯔꯒ ꯌꯣꯟꯊꯣꯛꯄꯗꯨꯗꯤ ꯑꯥ ꯑꯗꯨꯗꯒꯤ ꯌꯥꯝꯅ ꯑꯅꯥꯕ ꯍꯦꯟꯖꯟꯕꯗꯨ ꯑꯃꯨꯛ ꯀꯃꯥꯏ ꯃꯤꯗ ꯌꯣꯜꯂꯣ ꯃꯤꯗ ꯀꯃꯥꯏꯅ ꯄꯤꯖꯅꯤꯗꯣ ꯑꯩ ꯋꯥꯈꯜꯁꯤꯗ ꯅꯨꯡꯉꯥꯏꯇꯕꯗꯣ ꯑꯗꯨꯅ ꯑꯗꯨꯝ ꯃꯩ ꯊꯥꯗꯣꯛꯈꯤꯕ ꯐꯨꯝꯈꯤꯕ ꯑꯗꯨꯗꯒꯤ ꯅꯥꯔꯛꯄ ꯍꯧꯔꯛꯑꯦ ꯍꯥꯏꯕꯗꯨꯗꯅ ꯃꯌꯥꯝꯗꯨ ꯑꯃꯨꯛ ꯑꯩꯈꯣꯏ ꯁ꯭ꯋꯥꯥꯏꯒꯤ ꯅꯥꯀꯟ ꯅꯥꯀꯟ ꯃꯌꯥꯝꯁꯦ ꯂꯣꯏ ꯄꯤꯔꯒꯀꯣ ꯃꯣꯏ ꯊꯣꯛꯄ ꯌꯥꯏꯒꯦꯔꯥ ꯑꯃ ꯇꯧꯒꯦꯔꯥ ꯑꯃ ꯇꯧꯒꯦꯔꯥ ꯃꯣꯏ ꯊꯣꯛꯄ ꯂꯣꯏ ꯇꯧꯅꯈ꯭ꯔꯦ
ꯑꯣ ꯑꯗꯨꯅ ꯍꯥꯏꯗꯤ ꯍꯦꯛ ꯅꯥꯔꯛ ꯍꯧꯔꯛꯄꯗꯨꯅ ꯃꯌꯥꯝ ꯁꯜꯂꯛꯇ꯭ꯔꯤꯉꯩꯗ ꯈꯤꯇꯪ ꯄꯥꯎ ꯄꯤꯔꯛꯄꯗ ꯍꯥꯟꯅ ꯌꯣꯟꯊꯣꯛꯑꯕꯗꯨꯅꯗꯤ ꯕꯦꯁ ꯑꯣꯏꯔꯦ ꯑꯩꯗꯤ ꯥꯅꯔꯒ ꯄꯨꯂꯞ ꯀꯩꯅꯣ ꯑꯗꯨꯃꯥꯏꯅ ꯑꯃꯥ ꯀꯩꯕ ꯐꯨꯝꯕ꯭ꯔꯥ ꯅꯠꯇ꯭ꯔꯥ ꯃꯩ ꯊꯥꯗꯣꯛꯄ꯭ꯔꯥ ꯇꯧꯗꯣꯏ ꯁꯔꯨꯛꯄꯨꯗꯤ
ꯃꯥꯅꯦ ꯑꯗꯣ ꯅꯥꯔꯦ ꯈꯪꯉꯛꯑꯕꯅꯤꯅ ꯑꯗꯨ ꯈꯤꯇꯪꯗꯤ ꯃꯣꯏꯗꯤ ꯍꯟꯗꯛꯀꯤꯁꯤꯗꯤ ꯈꯪꯍꯧꯗꯦꯕꯀꯣ ꯆꯔ ꯂꯥꯎꯅ ꯍꯦꯛꯇ ꯂꯥꯏꯅꯥꯁꯦ ꯑꯩꯅ ꯎ ꯉꯁꯤꯐꯥꯎ ꯁꯨꯃꯥꯏꯅ ꯂꯣꯏꯔꯛꯄꯗ ꯑꯩꯒꯤ ꯁꯨꯃꯥꯏꯅ ꯑꯝꯇ ꯇꯨꯕ ꯌꯥꯎꯗ꯭ꯔꯤ
ꯑꯣ ꯍꯥꯏꯗꯤ ꯍꯦꯛ ꯂꯣꯏ ꯂꯣꯏꯕꯗ ꯂꯣꯏꯅꯃꯛ ꯍꯦꯛ ꯁꯤꯕ꯭ꯔꯥ ꯀꯃꯥꯏꯅ ꯇꯧꯒꯦ꯫
ꯑ ꯂꯣꯏꯕꯁꯦ ꯃꯣꯏꯒꯤꯁꯦ ꯑꯃ ꯇꯧꯔꯒ ꯑꯗꯨꯝ ꯃꯣꯏꯁꯦ ꯑꯗꯨꯝ ꯃꯣꯏꯒꯤ ꯁꯣꯔꯗ ꯑꯗꯨꯗꯒꯤ ꯃꯣꯏꯒꯤ ꯑꯃ ꯃꯣꯏꯒꯤ ꯃꯊꯤ ꯍꯥꯏꯇꯥꯔꯦꯀꯣ ꯃꯣꯏꯗꯤ ꯃꯊꯤꯖꯨ ꯑꯗꯨꯝ ꯆꯥꯕꯅꯦꯕꯀꯣ ꯃꯊꯤ ꯑꯗꯨꯝ ꯍꯟꯕꯗꯣ ꯑꯗꯨꯗꯒꯤ ꯑꯗꯨꯝ ꯂꯧꯅꯕꯖꯥꯟꯅꯤꯗ ꯃꯊꯪ ꯃꯊꯪ ꯃꯊꯪ ꯃꯊꯪ ꯂꯧꯅꯔꯛꯑꯒ ꯍꯥꯏꯗꯤ ꯈꯪꯍꯧꯗꯦꯕ ꯑꯩꯈꯣꯏꯅ ꯑ ꯈꯔ ꯍꯦꯟꯖꯟꯕꯒꯩꯗꯣ ꯇꯣꯉꯥꯟꯅ ꯊꯝꯃꯒꯁꯨꯅꯦ ꯆꯔ ꯍꯦꯛꯇ ꯂꯧꯅꯔꯛꯑꯦꯕ ꯑꯗꯨꯅ ꯑꯗꯨꯝ ꯂꯧꯅꯔꯒ ꯑꯗꯨꯝ ꯇꯨꯕꯅꯤꯗ ꯃꯊꯪ ꯃꯊꯪ ꯃꯊꯪ ꯍꯤꯗꯥꯛꯁꯦ ꯃꯌꯥꯝ ꯑꯃ ꯂꯩꯔꯤꯅꯦꯕ ꯍꯤꯗꯥꯛꯁꯦ ꯃꯌꯥꯝ ꯂꯩꯔꯒ ꯃꯌꯥꯝ ꯊꯥꯗꯔꯒꯁꯨ ꯑꯗꯨꯝ ꯄꯣꯠꯇꯨ ꯌꯥꯗ꯭ꯔꯦꯕ ꯑꯗꯨ ꯃꯊꯪ ꯃꯊꯪ ꯃꯊꯪ ꯇꯨꯔꯛꯄꯗꯣ
ꯑꯗꯨꯗꯤ ꯌꯦꯟꯒꯤ ꯄꯩꯁꯥ ꯂꯣꯏ ꯃꯥꯡꯖꯔꯦ ꯂꯣꯏ
ꯍꯟꯗꯛ ꯐꯅꯌꯥꯝ ꯃꯥꯡꯉꯦ ꯍꯟꯗꯛꯀꯤ ꯐꯅꯌꯥꯝ ꯃꯥꯡꯉꯦ ꯃꯥꯡꯕꯗꯣ ꯎꯄꯥꯏ ꯂꯩꯇꯦ꯫ ꯑꯗꯨꯗꯤ ꯁꯤꯗꯤ ꯑꯗꯨꯝ ꯃꯥꯡꯕ ꯇꯨꯕꯗꯨꯗꯤ ꯁꯤꯒꯤ ꯕꯤꯖꯤꯅꯦꯁꯁꯤꯗꯗꯤ ꯁꯤꯗꯤ ꯑꯗꯨꯝ ꯀꯝꯃꯟꯅꯦ
ꯂꯥꯛꯄ ꯇꯥꯕꯅꯦ ꯍꯥꯏꯗꯤ ꯃꯤꯁꯨ ꯑꯗꯨꯝ ꯅꯥꯔꯦ ꯑꯗꯨꯅ ꯁꯥꯥꯡ ꯉꯥ ꯅꯥꯏꯔꯛꯄꯁꯤꯗꯗꯤ ꯑꯗꯨꯝ ꯑꯗꯨꯁꯨ ꯌꯥꯎꯔꯛꯀꯅꯤ ꯑꯗꯨꯝ
ꯎꯝ ꯑꯗꯨ ꯌꯦꯟꯗꯤ ꯄꯦꯜꯍꯧꯔꯦ ꯍꯟꯇꯛꯀꯤꯗ
ꯑꯣ ꯆꯥꯃꯟꯗꯅ
ꯆꯥꯃꯟꯗꯅ ꯄꯦꯜꯍꯧꯔꯦꯕ ꯍꯥꯏꯗꯤ ꯌꯥꯏꯊꯣꯛꯑꯒ ꯐꯅꯌꯥꯝ ꯀꯨꯏꯅ ꯊꯝꯃꯕꯅꯤꯅ ꯀꯣꯐꯥꯏ ꯀꯥꯁꯜꯂꯛꯄ ꯐꯥꯎ ꯌꯥꯎꯔꯕꯅꯦꯕ ꯑꯗꯨ ꯍꯨꯟꯁꯦꯛꯈ꯭ꯔꯕꯅꯦꯕ ꯑꯗꯨꯐꯥꯎꯗ ꯑꯩꯈꯣꯏꯒꯤ ꯂꯩꯔꯤꯕ ꯑꯩꯈꯣꯏꯒꯤ ꯍꯨꯏꯒꯨꯝꯕ ꯑꯃꯒꯨꯝꯕꯗ ꯄꯤꯖꯔꯕꯅꯦꯕ ꯂꯩꯀꯥꯏꯒꯤ ꯍꯨꯏ ꯃꯌꯥꯝꯗ ꯄꯤꯖꯔꯝꯅꯦꯕ ꯍꯥꯏꯗꯤ ꯆꯥꯕꯗ ꯄꯦꯟꯕꯗꯣ ꯑꯗꯨꯅ ꯑꯗꯨ ꯍꯟꯇꯛꯀꯤꯗꯣ ꯑꯩ ꯊꯥ ꯊꯥ ꯑꯃꯃꯨꯛ ꯊꯥ ꯑꯃꯃꯨꯛ ꯆꯤꯛꯀꯟ ꯆꯥꯗꯦꯌ ꯍꯥꯏꯗꯤ ꯄꯦꯟꯕꯗꯣ ꯃꯁꯛ ꯎꯅꯤꯡꯗꯕꯗꯣ
ꯍꯣꯏ ꯇꯟ ꯅꯨꯡꯇꯤꯒꯤ ꯁꯨꯝ ꯆꯥꯥꯁꯜꯂꯛ ꯑꯗꯤ ꯍꯥꯏꯗꯤ ꯅꯤꯌꯨ ꯌꯔ ꯕꯥꯏ ꯕꯥꯏ ꯌꯧꯁꯜꯂꯛꯄꯗꯣ ꯑꯗꯨꯝ ꯑꯗꯥꯏ ꯃꯠ ꯃꯇꯝꯗꯩ ꯌꯦꯟ ꯉꯧꯈꯠꯂꯛꯄꯗꯣ ꯑꯩꯈꯣꯏꯁꯨ ꯑꯗꯨꯝ ꯋꯤꯛ ꯑꯃ ꯑꯗꯨꯝ ꯀꯟꯇꯤꯅ꯭ꯨꯁꯂꯤ ꯆꯥꯈꯠꯂꯛꯄ ꯌꯥꯎꯋꯦꯕ ꯍꯥꯏꯗꯤ ꯉꯥ ꯉꯥ ꯉꯥꯔꯥꯡ ꯊꯣꯡꯕꯗꯣ ꯑꯃꯨꯛ ꯅꯣꯡꯉꯥꯜꯂꯒ ꯑꯃꯨꯛ ꯈꯥꯛꯑꯒ ꯆꯥꯅꯤꯡꯅꯤꯅ ꯑꯃꯨꯛ ꯊꯝꯃꯒ ꯑꯗꯨꯝ ꯃꯊꯪ ꯃꯊꯪ ꯇꯧꯔꯛꯄ ꯑꯗꯨꯒꯤ ꯁꯤꯖꯟꯗꯣ ꯑꯗꯨꯃꯥꯏꯅ ꯇꯧꯔꯛ ꯄꯗꯁꯨ ꯌꯦꯟ ꯆꯥꯅꯤꯡꯉꯛꯇꯕ ꯂꯣꯏꯔꯛꯄ ꯃꯇꯝꯗ ꯆꯥꯅꯤꯡꯉꯛꯇꯕ ꯌꯥꯎꯔꯛꯄꯅꯦ
ꯈꯪꯗꯦ ꯑꯗꯨꯕꯨ ꯀꯔꯕꯥꯔꯑꯖꯦ ꯇꯧꯋꯦ ꯑꯗꯨ ꯍꯤꯡꯅꯕꯒꯤꯗꯤ ꯇꯧꯗ ꯌꯥꯗꯕꯅꯤꯅꯀꯣ ꯑꯗꯨꯝ ꯉꯝꯅ ꯉꯝꯅꯕꯗꯤ ꯍꯣꯠꯅꯕ
ꯇ꯭ꯔꯥꯏ ꯇꯧꯕꯅꯤꯅ ꯍꯥꯏꯗꯤ ꯂꯣꯁ ꯍꯥꯏꯕꯁꯤꯗꯤ ꯕꯤꯖꯤꯅꯦꯁ ꯑꯦꯅꯤ ꯇꯧꯔꯗꯤ ꯑꯗꯨꯝ ꯑꯗꯨꯏ ꯔꯤꯛꯁ ꯗꯨꯨꯗꯤ ꯂꯧꯕ ꯉꯝꯒꯗꯕꯅꯦꯅ ꯈꯜꯂꯦ ꯑꯩꯗꯤ
ꯃꯥꯅꯦ ꯃꯥ ꯃꯃꯥꯡꯗ ꯂꯣꯁ ꯑꯣꯏꯗ꯭ꯔꯤꯉꯩꯗ ꯆꯍꯤ ꯇꯔꯥꯅꯤꯊꯣꯏꯃꯨꯖꯤꯗ ꯑꯩ ꯑꯗꯨꯝ ꯄ꯭ꯔꯣꯐꯤꯠ ꯂꯧꯕ ꯌꯥꯕꯗꯤ ꯈꯔ ꯑꯗꯨꯝ ꯂꯧꯍꯧꯔꯕꯅꯦꯕ ꯑꯩꯒꯤ ꯑꯣꯏꯅ ꯑꯗꯨꯗꯒꯤ ꯀꯤ ꯃꯌꯥꯝꯁꯦ ꯍꯧꯖꯤꯛ ꯄꯥꯝꯅꯕꯅꯤꯅ ꯐꯦꯁꯕꯨꯛꯇ ꯊꯥꯒꯠꯂꯨꯕ ꯃꯇꯝꯗ ꯗꯤꯂꯤꯕꯔꯤ ꯂꯥꯛꯑꯣꯅ ꯗꯤꯂꯤꯕꯔꯤꯒ ꯋꯥꯔꯤ ꯑꯩꯅ ꯆꯠ ꯄꯌꯥꯎꯋꯦꯕ ꯑꯩ ꯃꯃꯥꯡꯗ ꯇꯨ ꯊꯥꯎꯖꯟ
ꯌꯦꯟꯁꯦ ꯁꯦꯝꯃꯒ ꯆꯠꯂꯣꯏꯔꯣ ꯅꯠꯇ꯭ꯔꯒ ꯂꯥꯏꯐꯁꯦ ꯑꯗꯨꯝ ꯊꯤꯟꯕ꯭ꯔꯥ ꯀꯃꯥꯏ ꯇꯧꯏ
ꯑꯥ ꯑꯥ ꯎꯝ ꯃꯔꯨꯝꯗꯣ
ꯑꯥ
ꯌꯦꯔꯨꯝꯒꯤ ꯋꯥꯅꯤꯗ ꯑꯗꯨꯗꯒꯤ ꯃꯤꯅ ꯑꯗꯨꯝ ꯊꯤꯟꯕꯤꯔꯛꯑꯣꯅ ꯌꯦꯟꯗꯤ ꯂꯩꯕ꯭ꯔꯥ ꯍꯥꯏꯔꯒ ꯌꯦꯟ ꯑꯔꯤꯕ ꯑꯩꯈꯣꯏꯒꯤ ꯀꯣꯏꯂꯔꯁꯨ ꯂꯣꯏꯑꯦꯕꯀꯣ ꯑꯗꯨ ꯑꯗꯨꯝ ꯊꯤꯟꯕꯤꯕ ꯌꯥꯎꯋꯦ ꯑꯅꯝꯕꯅ ꯑꯩꯅ ꯆꯠꯂꯤꯁꯤꯗꯤ ꯌꯦꯔꯨꯝꯅꯤꯗ ꯌꯦꯔꯨꯝꯒꯤ ꯗꯤꯂꯤꯕꯔꯤ ꯆꯠꯄ ꯏꯁꯥꯒꯤ ꯂꯣꯏꯖꯕ ꯗꯨꯅ ꯃꯣꯏꯗ ꯑꯥ ꯆꯍꯨꯝ ꯃꯣꯏꯅ ꯗꯨꯀꯥꯟꯗ ꯐꯪꯉꯤꯕ ꯃꯃꯥꯟꯗꯣ ꯑꯗꯨ ꯃꯃꯟꯗꯣ ꯑꯣꯏꯔꯒ ꯗꯤꯂꯤꯕꯔꯤ ꯐ꯭ꯔꯤ ꯑꯣꯏꯕ ꯑꯗꯣ ꯃꯣꯏꯅ ꯊꯣꯛꯑꯒ ꯂꯩꯗꯣꯏꯗꯣ ꯑꯩꯅ ꯊꯤꯜꯂꯛꯄꯗꯨꯗꯤ ꯃꯣꯏꯗ ꯈꯤꯇꯪ ꯊꯣꯛꯎꯕꯗꯣ ꯃꯣꯏꯉꯣꯟꯗ ꯇꯧꯖꯗ꯭ꯔꯦꯗ ꯃꯣꯏꯗ ꯀꯣꯝꯃꯦꯗꯅ ꯗꯨꯀꯥꯟ ꯃꯃꯟꯗꯨꯗꯤ ꯑꯣꯏꯔꯒ ꯑꯩꯅ ꯃꯌꯨꯝꯗ ꯊꯤꯟꯕꯤꯕꯩ ꯋꯥꯅꯤ
ꯑꯗꯨꯗꯤ ꯌꯦꯟ ꯁꯦꯝꯕꯁꯨ ꯌꯥꯎꯔꯦ
ꯎꯝ ꯁꯦꯝꯕ ꯍꯥꯏꯁꯦ ꯌꯦꯟ ꯁꯦꯝꯃꯒ ꯊꯤꯟꯕꯗꯤ ꯌꯥꯎꯗꯦ ꯂꯥꯏꯞ ꯑꯣꯏꯅ ꯊꯤꯟꯕꯗꯤ ꯌꯥꯎꯋꯦ ꯑꯗꯣ ꯁꯨꯝ ꯆꯥꯎꯊꯣꯔꯛꯑꯒꯗꯤ ꯑꯥ ꯑꯗꯨꯗꯤ ꯇꯧꯗꯦ ꯑꯗꯣ ꯈꯪꯗꯦ ꯑꯗꯨꯒꯤ ꯈꯔ ꯂꯩꯔꯒ ꯑꯗꯨꯃꯥꯏꯅ ꯇꯧꯒꯦꯅꯗꯤ ꯈꯟꯕꯅꯦ ꯑꯥ ꯈꯪꯗꯦ ꯑꯗꯨꯃꯥꯏꯅ ꯁꯦꯝꯕ ꯈꯣꯠꯄꯗꯣ ꯃꯦꯟ ꯄꯋꯥꯔ ꯈꯔ ꯆꯪꯉꯤꯗꯅꯀꯣ
ꯎꯝ ꯃꯥꯅꯦ ꯍꯥꯏꯗꯤ ꯐꯥꯖꯅ ꯍꯥꯏꯖꯤꯟ ꯑꯃ ꯃꯦꯟꯇꯦꯟ ꯇꯧꯗꯕꯁꯨ ꯌꯥꯗꯦ ꯃꯣꯏꯒꯤ ꯀꯥꯝꯕ ꯈꯣꯠꯄ ꯑꯕꯔ ꯀꯩꯅꯣꯅꯒ ꯀꯥꯝꯗꯥꯏꯅ ꯃꯣꯏ ꯌꯦꯟ ꯁꯦꯝꯕꯝꯗꯣ ꯃꯩꯅ ꯇꯧꯔꯒ ꯈꯥꯝꯕ꯭ꯔꯥ ꯀꯩꯅꯣꯃ
ꯀꯥꯝꯕꯅꯤ ꯑꯗꯨꯒꯨꯝꯕ ꯃꯌꯥꯝꯗꯣ ꯈꯔ ꯈꯨꯠꯂꯥꯏ ꯅꯨꯡꯉꯥꯏꯁꯨ ꯈꯔꯖꯨ ꯋꯥꯠꯄ ꯑꯗꯨ ꯏꯊꯟꯗꯅ ꯇꯧꯕꯅꯤꯅ ꯎꯝ ꯑꯗꯨ ꯌꯥꯗꯦ
ꯍꯣꯏ ꯑꯗꯨ ꯃꯊꯪ ꯃꯊꯪ ꯑꯥ ꯑꯥ ꯍꯣꯏ ꯍꯣꯏ ꯌꯥꯔꯦ
ꯍꯣꯏ ꯎꯝ ꯑꯩ ꯑꯃꯨꯛ ꯇꯧꯔꯀ